ꯌꯥꯗ ꯌꯥꯝ ꯃꯥꯅꯤ ꯀꯁꯣꯗ ꯍꯥ
ꯑꯣꯀꯦ ꯑꯣꯀꯦ
ꯍꯦꯟꯗ꯭ꯔꯤ ꯃꯥꯜꯂꯦ ꯑꯩꯅ ꯑꯩꯅ ꯑꯃꯨꯛ ꯈꯛꯆꯜꯍꯧꯕꯅꯦ ꯃꯣꯏ ꯆꯞꯄꯦ ꯈꯣꯂꯂꯣ
ꯆꯞꯇꯦꯗ
ꯎꯝ
ꯍ
ꯏ ꯆꯠꯄꯗꯤ ꯌꯥꯗꯕꯅꯤ ꯆꯠꯄ ꯉ ꯁꯨꯃꯥꯏ ꯇꯧꯕ ꯍꯥꯏꯇꯥꯔꯦ ꯉꯔꯥꯡꯁꯦ ꯁꯀꯜ ꯁ ꯆꯀꯥꯥꯟ ꯅꯨꯄꯥ ꯑꯃ ꯂꯩꯔꯃꯦ ꯁꯂꯝ ꯀꯥꯏꯗ ꯄꯥꯝ ꯁꯥꯠ ꯁꯝꯕꯀꯣ ꯑꯩꯅ ꯋꯥ ꯗ ꯃꯥꯁꯦ ꯊ ꯈꯨꯨꯝꯗꯦꯕꯀꯣ ꯀꯩꯅꯩꯅꯀꯥꯡꯅ ꯀ ꯈꯪꯉꯦ ꯃꯥꯊ ꯃꯤꯕꯏꯅꯤ ꯆꯉꯦꯕꯀꯣ
ꯑꯥ
ꯃꯥꯗ ꯐꯇ ꯀ
ꯎꯝ
ꯕꯦꯛꯒ꯭ꯔꯎꯜ ꯁꯎꯜ ꯌꯥꯝ ꯊꯣꯛꯍꯜꯂꯀꯅꯨ
ꯍꯣꯏ
ꯉꯥꯏꯍꯥꯛꯇꯪ ꯂꯩ ꯉ ꯂꯩꯀꯥꯟꯁꯦ ꯃꯥꯁꯦ ꯀꯣꯟꯅ ꯃꯣꯏꯒꯤ ꯁꯥꯏꯀꯟ ꯁꯦꯝꯕ ꯃꯤꯁꯤꯡꯅꯁꯨ ꯑꯗꯨꯝ ꯃꯉꯣꯟꯗ ꯋꯥ ꯉꯥꯡꯕꯁꯦ ꯁꯥꯏꯗꯒꯤ ꯀꯩꯁꯨꯨꯝ ꯉꯥꯡꯕ ꯅꯣꯏ ꯃꯥꯏ ꯑꯁꯦꯡꯕ ꯂꯣꯟ ꯊꯣꯛ ꯃꯥꯜꯂꯦꯅ ꯈꯜꯂꯦꯕ ꯑꯩ ꯍꯥꯞꯄꯒꯤ ꯍꯪꯄ ꯍꯥꯄ ꯂꯨꯄꯥ ꯀꯌꯥ ꯆꯪꯅꯤ ꯂꯤꯁꯤꯡ ꯃꯉꯥ ꯍꯥꯏꯔꯛꯦ
ꯎꯝ
ꯉꯔꯦ ꯍꯥꯞꯄ ꯇꯅꯤ ꯍꯥ
ꯅꯪ ꯀꯩꯅꯣꯗꯤ ꯁꯥꯏꯀꯜ ꯇꯌꯥꯔ ꯐꯣꯠꯂꯤꯔꯣ ꯑꯃꯨꯛꯀ ꯅꯠꯇ꯭ꯔꯒ ꯄꯨꯔꯥ ꯁꯤꯜꯂꯤꯔꯣ
ꯈꯣꯠꯄꯁ ꯅꯞꯁꯤꯟꯕ ꯅꯍꯥꯟꯒꯤ ꯖꯒꯥꯗꯨꯗ ꯑꯃꯨꯛ ꯍꯣꯖꯔꯅꯤ
ꯅꯍꯥꯟꯒꯤ ꯖꯒꯥꯗ ꯑꯃꯨ ꯍꯣ
ꯎꯝ
ꯀꯧꯁꯤꯜꯂꯒꯦ ꯍꯥꯏꯗꯦ
ꯑ ꯉꯁꯤ ꯇꯣꯂꯣꯞ ꯐꯪꯉꯗꯤ ꯐꯅꯦꯛ ꯇꯏꯌꯦ
ꯏꯍꯥꯟ ꯈꯥꯟꯅ ꯆꯠꯄꯗꯗꯤ ꯂꯨꯄꯥ ꯆꯥꯝꯃ ꯂꯥꯎ ꯐꯖꯅ ꯁꯦꯝꯃꯛꯇꯦ ꯉꯔꯥꯡꯗꯤ ꯃꯣꯏ ꯕ꯭ꯔꯦꯛꯁꯨ ꯁꯦꯡꯉ
ꯑ ꯃꯣꯏꯅ ꯁꯤꯜꯂꯣ ꯍꯥꯏꯗꯗꯣ ꯀꯩꯒꯤꯅꯣ ꯐꯣꯠꯂꯁꯨ ꯑꯗꯨꯝ ꯌꯥꯔꯕ ꯑꯩꯔ
ꯎꯝ
ꯑꯁ ꯑꯗꯨꯏꯗꯤ ꯃꯆꯥꯗꯨꯅ ꯍꯟꯖꯤꯟ ꯍꯟꯖꯤꯟ ꯀꯌꯥ ꯅꯤꯌꯣꯅꯣ
ꯐꯖꯅ ꯑꯗꯨꯝ ꯇꯧꯕꯋꯤ ꯆꯃꯣꯏꯗꯅꯦ ꯍꯥꯏꯗꯤ
ꯍꯣꯏ ꯅꯪꯅꯕꯨ ꯐꯖꯅ ꯇꯧꯒꯦ ꯈꯟ ꯆ ꯉꯥ ꯊꯣꯡꯕ ꯀꯥꯏ
ꯅꯍꯥꯟ ꯁꯕꯖꯤ ꯆꯤꯡꯗꯣ ꯇꯥꯔꯨꯔꯀ ꯂꯛꯄꯗ ꯇꯨꯔꯦꯜ ꯃꯣꯏ ꯆꯥꯛ ꯆꯥꯗꯔ ꯆꯥꯗꯗꯤ ꯐꯪꯗ
ꯁꯟꯗꯦꯗ ꯆꯠꯇꯣꯏꯕ ꯑꯁ ꯑꯗꯨꯗꯤ ꯌꯨꯝꯗ ꯍꯟꯈꯤꯁꯤꯔꯥ ꯈꯪꯗꯦ
ꯑ
ꯍꯜꯂꯨꯅꯑꯣ
ꯑ
ꯍꯣꯏ ꯍꯜꯂꯔꯣꯏꯒꯦ ꯈꯥꯡꯉꯒꯦ ꯑꯩ
ꯇ ꯀꯨꯏꯗꯝ ꯍꯥꯏꯒꯦ ꯃꯟꯗꯤꯔꯗꯒꯤꯁꯨ ꯂꯥꯛꯄ ꯂꯩꯇꯦꯕ
ꯎꯝ ꯑꯩꯈꯣꯏ ꯇꯥꯃꯣꯅ ꯎꯝ ꯃꯦꯀ꯭ꯔꯣꯅꯤꯁꯨ ꯂꯩꯔꯛꯄ ꯑꯩꯅ ꯍꯥꯏꯄꯤꯌꯣ ꯀꯦꯟꯇꯤꯟꯗꯩ ꯂꯩꯌꯦꯅ ꯃꯥꯅ
ꯎꯝ
ꯑꯗꯨꯃꯥꯏꯅ ꯃꯦꯀ꯭ꯔꯣꯅꯤꯁꯨ ꯂꯩꯔꯛꯄꯅꯦ ꯅꯪ ꯃꯊꯪ ꯂꯥꯛꯄꯗ ꯍꯧꯔꯣ ꯑꯗꯨꯒ ꯆꯥꯔꯁꯤ ꯑꯩꯅ ꯊꯥ ꯑꯃꯃꯨꯛꯇꯤ ꯂꯥꯛꯑꯔꯣꯏ ꯑꯩꯅ ꯍꯥꯏꯔꯝꯕꯅꯦꯕ ꯑꯗꯣ ꯈꯪꯗꯗ ꯑꯉ ꯁꯥꯏ ꯊꯕꯛꯀꯤꯗꯣ ꯈꯜꯂꯦ ꯈꯣꯠꯂꯦꯅ ꯍꯥꯏꯔꯛꯗꯤ ꯑꯃꯨꯛꯀ ꯆꯠꯇꯣꯏꯅꯦ
ꯎꯝ
ꯂꯣꯏ ꯐꯥꯡꯖꯟꯗꯣꯔꯦ ꯑꯃꯨꯛꯇ
ꯑꯗꯣ ꯊꯕꯛꯇꯣ ꯈꯜꯂꯗꯤ ꯅꯪ ꯀꯃꯥꯏꯅ ꯇꯧꯕ
ꯑꯩ ꯑꯗꯣ ꯀꯃꯥꯏꯅ ꯇꯧꯗꯣꯏꯅꯣꯗꯤ ꯈꯪꯗꯦ
ꯅꯥꯅ ꯅꯪꯒꯤꯗꯃꯛꯇ ꯇꯧꯕꯤꯗꯣꯏ ꯅꯣ
ꯑꯩꯈꯣꯏ ꯃꯥꯗ ꯇꯧꯍꯟꯒꯦ ꯅꯃꯥ ꯌꯥꯕ꯭ꯔꯦ
ꯎꯝ ꯌꯦꯡꯉꯣ ꯌꯦꯡꯉꯣ
ꯌꯥ ꯌꯥꯗ꯭ꯔꯗꯤ ꯑꯗꯨꯝ ꯇꯣꯛꯈ꯭ꯔꯗꯣꯏ ꯔ
ꯍꯣꯏꯗ ꯑꯩꯗꯤ ꯅꯪ ꯢꯟꯇꯔꯕ꯭ꯌꯤꯒꯨꯝꯕꯗ ꯑꯣꯏꯅ ꯈꯔꯗꯤ ꯑꯗꯨꯝ ꯌꯥꯎ ꯍꯥꯏꯔꯛꯑꯅꯤ ꯑꯗꯨꯒꯨꯝꯕꯗꯤ ꯌꯥꯎꯕꯤꯗꯕꯩꯅꯦ
ꯑꯣ ꯆꯠꯇꯕꯗꯤ ꯌꯥꯗ꯭ꯔꯕ ꯅꯣꯏ ꯃꯥꯗꯣ ꯆꯠꯇ ꯑꯗꯨꯝ ꯆꯠꯄꯔꯕ ꯅꯨꯡꯇꯤꯒꯤ
ꯀꯩꯅꯣ ꯑꯩꯈꯣꯏ ꯃꯥꯗꯤ ꯁꯨꯄꯔꯚꯥꯢꯖꯔ ꯅꯤ ꯋꯛ ꯋꯥ ꯋꯥ ꯌꯨꯝꯗ ꯂꯩꯔꯕꯩ ꯃꯇꯝ
ꯍꯥꯟꯅ ꯑꯣꯏꯔꯤꯀꯥꯟꯗꯗꯤ ꯀꯃꯥꯏ ꯍꯥꯟꯅ ꯑꯣꯏꯔꯝꯃꯤꯗꯨꯗꯤ
ꯑꯗꯨ ꯍꯧꯖꯦꯛ ꯑꯃꯣꯏꯒꯤ ꯍꯪ ꯃꯨꯛ ꯀꯧꯕꯗꯪ ꯑꯗꯨꯝ
ꯑꯗꯨꯝ ꯆꯠꯇꯦ
ꯇꯤꯡꯒꯨꯝꯕ ꯌꯥꯎꯔꯀꯟꯗ ꯉ
ꯎꯝ ꯌꯥꯝ ꯐꯔꯦ ꯑꯗꯣꯏꯗꯤ ꯑꯗꯣꯏꯗꯤ ꯑꯩꯖꯨ ꯅꯣꯡ ꯐꯥꯗꯣꯛ ꯑꯣꯏꯔꯗꯤ ꯌꯥꯏꯗꯅ
ꯑ ꯅꯣꯡ ꯐꯥꯗꯣꯛ ꯍꯥꯏꯖꯦ ꯃꯣꯢꯒꯤ ꯀꯩꯕ ꯊ꯭ꯔꯣꯒꯥꯝꯒꯨꯝꯕ ꯇꯧ ꯇꯥꯔꯗꯤ ꯇꯣꯏꯅ ꯑꯗꯨꯝ ꯆꯠꯄꯅꯦꯕ ꯄꯔꯣꯒ꯭ꯔꯥꯝ ꯄ꯭ꯔꯣꯒ꯭ꯔꯥꯝꯒꯤ ꯃ ꯃꯈꯥ ꯄꯣꯜꯂꯦ ꯑꯗꯤ ꯈꯪꯗꯦ ꯑꯥꯏ ꯗꯣꯟ ꯅꯣ ꯎꯝ ꯎꯝꯍꯨꯝ ꯅꯣꯡꯖꯦ ꯁꯨꯔꯛ ꯇꯔꯗꯤ ꯐꯅꯤ ꯉꯁꯤꯖꯦ
ꯆꯨꯔꯣꯏ ꯍꯥꯏꯕ ꯅꯣꯡ ꯀꯩꯁꯨ ꯆꯨꯔꯣꯏꯌꯦ ꯗꯕꯀꯤ ꯋꯥꯅꯦ ꯀꯗ꯭ꯔꯅꯦ ꯑꯁꯦ
ꯗꯕ ꯇꯣ ꯀꯕꯣ ꯀꯕꯛ ꯈꯤꯛꯄꯗꯨꯗ ꯁꯥꯏꯀꯟꯗꯤ ꯐꯔꯛ ꯇꯥꯢꯅꯤ
ꯀꯕꯛ ꯀꯕꯛ ꯈꯤꯛꯇꯦ ꯈꯤꯛꯇꯦ ꯍꯥꯏꯕ ꯈꯤꯛꯇꯦ ꯍꯥꯏꯕ
ꯎꯝ ꯉꯁꯥꯏ ꯁ꯭ꯋꯥꯏꯗꯗꯤ ꯀꯟꯅ ꯍꯩꯗꯔꯝꯕꯅꯤ ꯑꯩꯗꯤ ꯇꯣꯛꯑꯕ ꯁꯤꯅꯤ ꯉꯁꯤꯖꯤꯃ ꯑꯣ ꯑꯇꯣꯞꯄꯗ ꯄꯥꯝꯗꯕ ꯍꯥꯏꯇꯥꯔꯦ ꯐꯖꯅ ꯍꯥꯏꯗꯤ ꯒ꯭ꯌꯥꯟꯇꯅ ꯐꯥꯆꯠꯂꯒ ꯑꯒꯨꯝꯕꯗ ꯊꯝ ꯌꯥꯕ ꯖꯤꯝꯖꯨ ꯅꯥꯛꯅ ꯇꯝꯅꯤ ꯑꯇꯪ ꯀꯨꯊꯔꯗꯥꯏ ꯅꯩꯊꯔꯒ ꯆꯞ ꯈꯥꯏꯔꯒ ꯑꯣꯛꯈꯥꯏꯔꯒ ꯂꯩꯆꯔ ꯆꯀꯟ ꯇꯥꯡꯉꯨ
ꯇꯥꯡꯉꯤ ꯁꯥꯏꯀꯜꯖꯤꯡꯖꯦ ꯌꯥꯝꯅ
ꯗꯦꯕꯤꯠꯀꯤ ꯃ ꯃꯌꯥꯝꯕꯒꯤ ꯁꯥꯢꯀꯜꯗꯨ ꯂꯥꯛꯑꯅꯤ ꯃꯈꯥꯏ ꯄꯤꯌꯦ
ꯎꯝ ꯂꯥꯛ ꯑꯅꯤ ꯃꯈꯥꯏ ꯄꯤꯔꯒꯅꯦ ꯁꯥꯏꯀꯜ ꯂꯩꯗꯣꯏꯕꯨꯗꯤꯅꯦ ꯕꯨꯂꯦꯠ ꯂꯩꯌꯣ ꯍꯥꯏꯌꯣ
ꯗꯣ ꯍꯩꯖꯤꯛ ꯃꯥ ꯂꯥꯛ ꯒ꯭ꯋꯥꯇꯤꯗꯩ ꯎꯝ ꯃꯉꯥ ꯃꯈꯥꯏ ꯄꯤꯕ ꯑꯝꯖꯨ ꯆꯦꯟꯂꯤꯅꯦ
ꯃꯉꯥ ꯃꯈꯥꯏ ꯄꯤꯕ ꯑꯃ ꯂꯩꯔꯒ ꯇꯣꯡꯉꯤꯌꯦ ꯁꯥꯏꯀꯜ
ꯂꯩꯗꯣꯏ ꯇꯧꯔꯤꯌꯦ
ꯁꯥꯏꯀꯜꯗ ꯀꯔꯤ ꯕꯤꯠꯅꯣ ꯑꯗꯨꯕꯣ ꯑꯗꯣ ꯑꯗꯢ ꯉꯥꯎꯔꯦ ꯉꯥꯎꯔꯦ
ꯉꯥꯎꯗꯦ ꯉꯥꯎꯗꯦ ꯌꯥꯔꯦ ꯃ ꯊꯣꯛ ꯇꯧꯔꯅꯤ ꯑꯗꯨ ꯉꯥꯡꯒꯅꯣ ꯍꯥꯏꯕ
ꯑꯍꯦ ꯑꯍꯦ ꯀ ꯅꯪ ꯍꯧꯒꯦ ꯍꯧꯔꯒ
ꯑꯩꯗꯤ ꯆꯨꯝꯅ ꯑꯗꯨꯝ ꯃꯗꯨ ꯄꯤꯖꯒꯗꯨꯢꯅꯦ
ꯅꯪꯅꯤꯅꯦ ꯑꯍꯦꯛꯇ
ꯗ꯭ꯔꯨ
ꯇꯥꯎꯅꯤ ꯇꯥꯎꯅꯤꯌꯦ ꯇꯥꯎꯅꯤ ꯁꯤꯃꯥꯒꯤ ꯋꯥꯔꯤ ꯂꯤꯕꯅ ꯄꯛꯆꯩ ꯅꯪ ꯁꯤꯃꯥꯒꯤ ꯋꯥꯔꯤ ꯂꯤꯔꯣ ꯌꯥꯔꯦ ꯑꯩꯅ ꯉꯁꯥꯏꯅꯦ ꯅꯉꯣꯜꯗ ꯖꯦꯂꯤ ꯄꯤꯅꯤ ꯍꯥꯏꯕꯗꯣ ꯑꯩꯁꯦ ꯄꯨꯔ ꯂꯥꯛꯅꯤꯡꯉꯦꯕꯀꯣ ꯖꯦꯂꯤ ꯑꯅꯤꯔꯣ
ꯎꯝ
ꯑꯗꯣ ꯍꯣꯔꯦꯟꯅꯦ ꯑꯉꯥꯡꯈꯩꯅ ꯑꯩꯒꯤ ꯕꯦꯒꯁꯦ ꯐꯥꯑꯗꯤ ꯑꯗꯣ ꯃꯣꯏꯗ ꯑꯃ ꯄꯤꯕꯤꯔꯝꯗ꯭ꯔꯥ ꯈꯪꯗꯦ ꯏꯕꯥꯏꯅꯤ ꯑꯃ ꯌꯦꯟꯅꯔꯕ
ꯀꯔꯤ ꯇꯧꯕ ꯍꯥꯞꯇꯣꯏꯅꯣ
ꯐꯥꯛꯑꯦ ꯄꯩꯁꯥ ꯀꯌꯥ ꯌꯥꯎꯏꯐꯧ ꯐꯥꯛꯑꯦ
ꯀꯈ ꯌꯥꯇꯦ
ꯑꯩꯅ ꯀꯩꯅꯣ ꯑꯗꯨ ꯑꯐꯕ ꯂꯤꯆꯠꯂꯥꯑꯅ ꯇꯧꯗꯣꯏꯅꯦ
ꯌꯥ ꯐꯔꯣ
ꯑꯩ ꯉꯥꯡꯉꯕꯨꯗꯤ ꯍꯥꯟꯅ ꯐꯥꯛ ꯂꯩꯔꯝꯃꯅꯤ ꯈꯪꯉꯕ ꯑꯗꯨ ꯀꯩꯅꯣ ꯇꯧꯔꯛꯑꯅꯤ
ꯍꯥꯏ
ꯑꯗꯨꯒꯤ ꯑꯩ ꯅꯍꯥꯟ ꯀꯩꯅꯣ ꯔꯣꯁ ꯃꯆꯥ ꯃꯆꯥ ꯑꯩꯅ ꯀꯩꯅꯣ ꯐꯤꯌꯔꯋꯦꯜ ꯇꯧꯕꯗꯒ ꯂꯧꯔꯛꯄꯗꯣ ꯎꯔꯗꯤ ꯄꯥꯝꯃꯦ ꯍꯥꯏꯔꯅꯤꯅ ꯑꯩꯅ ꯑꯩꯒꯤ ꯕꯦꯒ ꯅꯠꯇꯦ ꯃꯤꯉꯣꯟꯗꯒꯤ ꯋꯥꯏꯔꯛꯏꯅꯦ ꯐꯥ ꯀꯩꯅꯣ ꯇꯧꯕ ꯈꯪꯉꯕ ꯑꯗꯨꯗꯨ ꯉꯔꯥꯡꯁꯨ ꯑꯩꯅ ꯕꯦꯛ ꯑꯃ ꯑꯩ ꯏꯃꯥꯟꯅꯕꯤꯗꯩ ꯋꯥꯏꯔ ꯄꯨ ꯂꯥꯛꯏꯗꯅ ꯑꯩꯅ ꯕꯒꯁꯦ ꯑꯩꯒꯤ ꯅꯠꯇꯦ ꯐꯥꯛꯀꯅꯨ ꯍꯥꯏꯔꯒ ꯃꯤꯁ ꯍꯦꯛꯇ ꯃꯤꯉꯣꯟꯗꯒꯤ ꯄꯣꯠ ꯋꯥꯏꯔ ꯂꯥꯛꯑꯦ ꯇꯧꯔꯛꯑꯦ
ꯂꯥꯏꯇꯤ ꯂꯩ ꯇꯅ
ꯍꯣꯔꯦꯟ ꯁꯦꯂꯔꯤ ꯐꯪꯗꯧ ꯃꯥꯟꯕ
ꯃꯥꯟꯗꯤ ꯃꯥꯜꯂꯦꯕꯀꯣ ꯉꯁꯤ ꯗꯦꯠ ꯋꯥꯟꯅꯤꯅ ꯇꯥꯡ ꯑꯃꯅꯤꯅꯀꯣ ꯑꯗꯣ ꯈꯪꯗꯦ ꯉꯍꯥ ꯑꯩꯈꯣꯏ ꯇꯥꯃꯣꯗꯤ ꯇꯣꯂꯣ ꯐꯪꯉꯦ ꯑ ꯅ ꯑꯃ ꯋꯥꯔꯤ ꯂꯤꯔꯤꯗꯨꯅꯤ
ꯎꯝ
ꯃꯥ ꯃꯉꯥꯏꯔꯦ ꯅꯨꯡꯉꯥꯏꯔꯤꯕ ꯑꯗꯨꯒ ꯑꯩꯉꯣꯟꯗ ꯈꯤꯇꯪꯕꯨ ꯄꯤꯔꯛꯇꯦ
ꯄꯩꯁꯥ ꯈꯤꯇ ꯄꯤꯌꯨ ꯍꯥꯏ
ꯈꯔ ꯑꯩꯉꯣꯟꯗ ꯈꯤꯇꯪ ꯄꯤꯔꯛꯄ ꯌꯥꯕꯅꯦ ꯍꯥꯏꯕ ꯃꯥ ꯍꯦꯟꯃꯜꯂꯦ ꯍꯥꯏ
ꯃꯥ ꯂꯤꯁꯤꯡ ꯃꯉꯥ ꯇꯔꯨꯛ ꯄꯤ ꯍꯥꯏꯔꯣ
ꯃꯉꯥ ꯃꯉꯥꯗꯣ ꯑꯩꯒꯤ ꯐꯣꯝ ꯐꯤꯜꯞ ꯀꯩꯀꯥ ꯇꯧꯅꯕ ꯑꯗꯨꯅꯦꯅ ꯃꯥꯅ ꯊꯝꯕ ꯑꯗꯨꯒ ꯑꯩꯈꯣꯏ ꯃꯥꯥꯍꯣꯏꯗ ꯄꯤꯁꯟꯈ꯭ꯔꯕ ꯑꯗꯨꯒꯤ ꯑꯩ ꯊꯋꯥꯏ ꯅꯨꯡꯉꯥꯏꯇꯕ
ꯍꯧꯗ꯭ꯔꯤ ꯍꯥꯏ ꯌꯥ
ꯑꯗꯨꯕꯨꯗꯤ ꯑꯩꯈꯣꯏ ꯃꯥꯏ ꯃꯃꯥꯡꯗ ꯍꯪꯉꯛꯄꯅꯦ ꯑꯩ ꯀꯃꯥꯏꯅ ꯇꯧꯗ꯭ꯔꯤ ꯍꯥꯏꯗꯣꯏꯅꯣ
ꯎ
ꯍꯣꯏ ꯃꯥꯅ ꯑꯩꯉꯣꯟꯗꯗꯤ ꯁꯨꯃꯥꯏꯅ ꯍꯥꯏꯕꯅꯦ ꯅꯍꯥꯟꯗꯣ ꯑꯩꯗꯣ ꯉꯔꯥꯡ ꯇꯧꯈ꯭ꯔꯦꯅꯕꯨꯗꯤ ꯈꯨꯝꯃꯦꯗꯅ ꯑꯗꯣ ꯑꯩꯈꯣꯏ ꯃꯥꯅ ꯅꯌꯥꯝꯕꯅ ꯍꯪꯉꯗꯤ ꯇꯧꯗ꯭ꯔꯤ ꯍꯥꯏꯁꯤꯅꯣ ꯃꯥꯅ ꯄꯩꯁꯥꯗꯨ ꯄꯤꯖꯔꯒ ꯑꯩꯉꯣꯟꯗ ꯑꯃꯨꯛ ꯐꯤ ꯐꯣꯟ ꯇꯧꯕꯅꯦꯕ ꯑꯩꯅ ꯐꯪꯅꯤꯡꯉꯥꯏꯁꯨ ꯌꯥꯎ ꯌꯥꯎꯗꯦ ꯑꯩꯅ ꯍꯥꯏꯁꯤꯅ ꯐꯣꯝ ꯐꯤꯜꯂꯞꯀꯤ ꯋꯥꯗ ꯇꯣꯛꯈ꯭ꯔꯣ ꯑꯩꯒꯤ ꯇꯣꯉꯥꯟꯅ ꯇꯁꯦꯡꯅ ꯂꯨꯄꯥ ꯂꯤꯁꯤꯡ ꯑꯃ ꯄꯤꯕꯤꯔꯛꯑꯣ ꯍꯥꯏꯕ ꯌꯥꯕ ꯅꯠꯇꯕ ꯃꯥ
ꯑꯗ ꯀ ꯑꯣꯏꯣꯏ ꯆꯄꯤꯤꯗꯦ
ꯑꯩꯁꯤ ꯅꯨꯄꯤ ꯃꯆꯥꯅꯤ ꯑꯗꯨꯅ ꯂꯩꯅꯤꯡꯉꯤ ꯄꯣꯠ ꯆꯩ
ꯀ ꯃꯕꯥꯅꯤ ꯂꯩꯕꯤꯒꯅꯤ
ꯏꯁ ꯂꯩꯕꯤꯔꯅꯨ ꯄꯩꯁꯥꯗꯣ ꯑꯣꯏ ꯄꯔꯛꯑꯣ
ꯄꯩꯁꯥꯇꯤ ꯍꯪꯉꯥꯡꯗ ꯄꯩꯁꯥ ꯄꯤꯕ ꯌꯥꯗꯦ
ꯑꯩ ꯑꯉꯥꯡꯗꯤ ꯁꯨꯛꯅ ꯅꯠꯇꯦꯗꯣ ꯅꯤꯡꯁꯤꯡꯉꯦ ꯅꯪꯒꯤ ꯋꯥꯔꯤꯁꯦ
ꯁꯤ ꯀ ꯀ ꯌꯥꯔꯕ ꯑ ꯑ ꯑ ꯅꯟ ꯆꯉꯔꯦ ꯂꯀꯥꯏꯅꯦꯖ ꯀꯩ ꯂꯝꯥꯡ ꯐꯣꯡꯗ
ꯍꯣꯏ ꯑ ꯈꯪꯗꯦ ꯉꯁꯤꯁꯦ ꯀꯩ ꯅꯨꯃꯤꯠꯅꯣ ꯉꯁꯤꯗꯒꯤ ꯑꯩꯈꯣꯏ ꯉꯥ ꯂꯧꯕ ꯅꯥꯟꯅ ꯀꯨꯝꯒꯅꯤ ꯈꯪꯕ꯭ꯔꯥ ꯉꯁꯤ ꯇꯥꯡ ꯑꯃꯅꯤ
ꯎꯝ
ꯑꯩꯈꯣꯏ ꯍꯜꯂꯛꯑꯕꯅꯤ
ꯍꯣꯏ ꯌꯥꯔ ꯊꯝꯃꯒꯦ ꯃꯥꯅꯤ ꯐꯧꯒ
ꯍꯠ
ꯎꯝ